ꯎꯝ ꯇꯥꯏ
ꯎꯝ ꯉꯁꯤ ꯑꯌꯨꯛꯁꯤꯕꯨ ꯀꯩ ꯀꯩ ꯇꯧꯈ꯭ꯔꯒꯦ
ꯉꯁꯤ ꯑꯌꯨꯛꯁꯦ ꯈꯔ ꯏꯁꯤꯡꯒꯨꯝꯕ ꯑꯣꯏꯅ ꯈꯔ ꯊꯛꯑꯦ ꯑꯗꯨꯒ ꯃꯅꯥ ꯃꯁꯤꯡ ꯄꯦꯔꯨꯛꯀꯨꯝꯕ ꯈꯔ ꯆꯥꯔꯦ ꯑꯗꯨꯒ ꯑꯃꯨꯛ ꯂꯣꯏꯔꯀꯥꯟꯗ ꯑꯩꯒꯤ ꯁꯨꯝ ꯐꯤꯔꯣꯜ ꯈꯔ ꯑꯩꯈꯣꯏꯒꯤ ꯑꯩꯅ ꯇꯣꯡꯉꯝꯕ ꯆꯄꯜꯒꯨꯝꯕ ꯈꯣꯡꯎꯞꯀꯨꯝꯕ ꯈꯔ ꯁꯨꯊꯣꯛ ꯆꯥꯝꯊꯣꯛ ꯇꯧꯔꯦ ꯑꯗꯨꯒ ꯍꯧꯖꯤꯛ ꯉꯥꯏꯍꯥꯛꯇꯪ ꯄꯣꯊꯥꯔꯝꯃꯤꯅꯦ ꯑꯗꯣ ꯀꯩꯅꯣꯁꯨ ꯂꯩꯔꯤꯌꯦ ꯁꯤꯁꯤꯅ ꯍꯣꯔꯦꯟ ꯇꯤꯡꯁꯤꯜꯂ ꯊꯝꯃꯝꯃꯒ ꯑꯩꯅ ꯆꯠꯇ꯭ꯔꯤꯉꯩꯗ ꯍꯥꯏꯇꯥꯔꯦ ꯇꯤꯡꯁꯤꯜꯂ ꯊꯝꯃꯒ ꯍꯜꯂꯛꯑꯒ ꯁꯨꯖꯤꯔꯥꯗꯤ ꯈꯜꯂꯤ ꯑꯩꯈꯣꯏꯒꯤ ꯎꯝ ꯐꯩꯖꯣꯝ ꯈꯔꯒ ꯑꯗꯩ ꯑꯉꯧꯕ ꯑꯔꯥꯛ ꯐꯤꯔꯣꯟꯜ ꯈꯔ ꯂꯩꯔꯤꯌꯦ ꯑꯩꯒꯤ ꯍꯟꯗꯛ ꯁꯦꯠꯄ ꯑꯩꯈꯣꯏꯒꯤ ꯑꯗꯨꯗꯣ ꯐꯤꯖꯣꯏꯗ ꯀꯠ ꯁꯔꯞꯀ ꯇꯧꯒ ꯂꯥꯛꯁꯜꯂꯒ ꯁꯨꯔ ꯊꯝꯃꯝꯁꯤꯔꯥꯅ ꯈꯜꯂꯤꯕ
ꯊꯝꯃꯣ ꯑꯗꯨꯏꯗꯣ ꯍꯥꯟꯅꯅꯦ ꯁꯔꯞ ꯀꯝꯄꯤꯖꯤꯤꯗꯥꯛ ꯀ ꯀꯥꯔꯗꯣ ꯂꯥꯛꯁꯜꯂꯒꯅꯦ ꯎꯝ ꯅꯪ ꯈꯨꯗꯤꯡꯗꯅꯤ ꯈꯪꯗꯦ ꯂꯩꯗꯅꯀꯣ ꯅꯪꯅ ꯇꯤꯡꯒꯗꯕ ꯄꯥꯔꯠꯇ ꯑꯗꯨ ꯍꯥꯞꯄꯒꯅꯦ ꯅꯨꯡꯁꯥꯗ ꯑꯗꯨꯝ ꯇꯤꯡꯉ ꯊꯝꯃꯣꯕ ꯅꯨꯡꯁꯥꯗ ꯐꯧꯔꯒ ꯑꯗꯨꯝ ꯊꯝꯃꯣꯕꯀꯣ ꯅꯨꯡꯁꯥ ꯑꯇꯤꯡꯕ ꯄꯣꯠꯇꯣ ꯑꯗꯨꯀꯥꯟꯗ ꯃꯥ ꯃꯁꯥ ꯃꯇꯣꯝꯗ ꯑꯗꯨꯝ ꯂꯣꯏꯅꯃꯛ ꯑꯃꯣꯠ ꯑꯀꯥꯏ ꯃꯌꯥꯝꯗ ꯂꯣꯏ ꯀꯣꯛꯆꯔꯛꯑꯒꯅꯦ ꯐꯤꯁꯨꯦ ꯉꯧꯕꯅꯦꯕ ꯅꯨꯡꯁꯥꯗ ꯐꯧꯔꯛꯄ ꯐꯧꯔ ꯁꯨꯕꯗꯣ ꯑꯗꯨꯃꯥꯏꯅ ꯉꯝꯖꯔꯒꯗꯤ ꯑꯗꯨꯃꯥꯏꯅ ꯁꯨꯑꯣꯣ ꯑꯗꯨꯒ ꯐꯤ ꯑꯉꯧꯕ ꯁꯨꯕꯗꯤ ꯈꯨꯗꯛꯇ ꯁꯨꯔ ꯈꯨꯗꯛꯇ ꯂꯣꯏꯁꯟꯕꯁꯦ ꯉꯧꯗꯕꯅꯦꯕ ꯑꯗ ꯑꯩꯈꯣꯏꯗꯤ ꯐꯤꯁꯦ ꯇꯥꯛꯀ ꯁꯨꯝ ꯊꯥꯛꯐ ꯊꯥꯛꯇꯦꯗ ꯑꯗꯨꯝ ꯉꯥꯎꯋ ꯁꯔꯞ ꯁꯞꯖ ꯁꯔꯞ ꯑꯁꯦꯡꯕꯗ ꯇꯧꯔꯒ ꯎꯝ ꯀꯩꯅꯣ ꯇꯧꯔꯒ ꯑꯩꯈꯣꯏ ꯅꯨꯡꯁꯥꯗ ꯐꯥꯎꯔꯒ ꯀꯣ ꯑꯗꯨꯃꯥꯏꯅ ꯐꯧꯔ ꯐꯧꯔ ꯁꯨꯕꯤꯕ ꯑꯗꯒꯤ ꯑꯩꯈꯣꯏꯒꯤ ꯅꯣꯡꯒꯤ ꯏꯁꯤꯡꯁꯦ ꯁꯤꯁꯤꯅ ꯁꯨꯕꯅꯦ ꯃꯣꯏꯅꯁꯨ ꯉꯧꯕꯅꯦꯕ ꯐꯦꯡꯉꯧꯕꯁꯦ ꯑ ꯅꯣꯡ ꯏꯁꯤꯡꯁꯦ ꯑꯩꯈꯣꯏ ꯑꯌꯥꯝꯕꯅ ꯐꯤ ꯑꯃꯐ ꯁꯨꯅꯕ ꯑꯣꯏꯌꯦꯕ ꯃꯥꯗꯤ ꯁꯤꯖꯤꯟꯅꯕꯗꯁꯨ ꯅꯨꯡꯉꯥꯏꯇꯦꯗꯅꯀꯣ ꯏꯔꯨꯖ ꯃꯥꯏꯊꯖꯕꯗꯁꯨ ꯑꯗꯨꯝ ꯑꯩꯈꯣꯏꯒꯤ ꯏꯁꯥꯗ ꯥꯡ ꯡ ꯅꯥꯡ ꯂꯥꯎꯔꯒ ꯂꯩꯔꯒ ꯑꯩꯈꯣꯏꯒꯤ ꯃꯅꯥꯛꯗ ꯀꯣꯛꯇꯕꯩ ꯃꯑꯣꯡꯗ ꯑꯗꯨꯝ ꯂꯩꯕꯅꯦꯕ ꯅꯣꯡ ꯏꯁꯤꯡ ꯁꯤꯖꯤꯟꯅꯕꯁꯦ ꯑꯗꯨꯗꯨꯅ ꯌꯥꯔꯤꯈꯩ ꯑꯩꯈꯣꯏ ꯐꯤ ꯁꯨꯅꯕꯒꯤ ꯑꯣꯏ ꯑꯗꯨꯗꯨꯅꯁꯨ ꯐꯤ ꯉꯧꯕꯁꯨ ꯍꯦꯟꯕꯅꯦ ꯑꯗꯨꯃꯥꯏꯅ ꯇꯧꯔ ꯁꯨꯋ
ꯎ ꯃꯥꯅꯦ ꯑꯗꯨꯒ ꯀꯨꯏꯅ ꯆꯨꯔꯨꯗ꯭ꯔꯕ ꯃꯇꯨꯡꯗ ꯑꯍꯥꯟꯕ ꯁꯨꯔꯛꯄ ꯑꯩꯈꯣꯏꯒꯤ ꯑꯍꯥꯟꯕꯒꯤ ꯖꯤꯡ ꯑꯃ ꯆꯗꯗꯤ ꯌꯥꯝꯅ ꯃꯣꯠꯂꯤꯗꯅ ꯏꯁꯤꯡꯗ ꯑꯗꯨꯒ ꯑꯀꯣꯝꯕꯗꯕꯨꯗꯤ ꯀꯣꯟꯅ ꯂꯨꯔꯛꯏꯗꯅꯀꯣ ꯑꯗꯣ ꯀꯩꯅꯣ ꯇꯧꯋꯦ ꯎꯝ ꯑꯩꯈꯣꯏꯁꯨ ꯊꯥꯏꯅꯕꯗꯤ ꯌꯥꯝ ꯁꯤꯖꯤꯟꯅꯕ ꯑꯗꯣ ꯍꯧꯖꯤꯛꯇꯤ ꯁꯨꯝ ꯇꯣꯇꯤꯁꯨ ꯆꯥꯡ ꯅꯥꯏꯅ ꯇꯥꯈꯤꯕꯒ ꯑꯗꯒꯤ ꯁꯨꯝ ꯑꯩꯈꯣꯏꯒꯤ ꯑꯗꯨ ꯅꯠꯇ꯭ꯔꯒꯁꯨ ꯑꯩꯈꯣꯏꯒꯤ ꯄꯨꯈ꯭ꯔꯤꯒꯨꯝꯕ ꯐꯨꯟꯖꯟꯅꯈꯤꯕ ꯑꯣꯏꯔꯒꯁꯨꯅꯦ ꯑꯩꯈꯣꯏꯒꯤ ꯀꯩꯅꯣꯁꯤ ꯏꯁꯤꯡ ꯒꯥꯔꯤ ꯃꯌꯥꯝ ꯆꯠꯂꯤꯗꯅ ꯑꯗꯨꯝ ꯑꯗꯨꯣꯏꯅ ꯁꯤꯖꯤꯟꯅꯈꯤꯕꯅꯤꯅ ꯀꯩꯅꯣꯕꯨ ꯏꯇꯧ ꯇꯧꯗ꯭ꯔꯦ ꯅꯣꯡ ꯆꯨꯔꯛꯄ ꯃꯇꯝꯗ ꯍꯥꯏꯕꯗꯤ ꯏꯁꯤꯡ ꯍꯥꯏꯗꯤ ꯄꯥꯠꯇ꯭ꯔꯥ ꯑꯇꯣꯞꯄ ꯑꯄ ꯑꯆꯧꯕꯗ ꯌꯥꯁꯜꯂ ꯈꯣꯠꯁꯤꯜꯂ ꯇꯧꯕꯗꯨ ꯅꯂꯥꯗꯒꯤꯒ ꯌꯥꯕꯗꯣ ꯀꯩꯅꯣ ꯇꯧꯔꯒ ꯑꯩꯈꯣꯏꯒꯤ ꯑꯗꯨꯝꯕꯗꯤ ꯀꯨꯏꯔꯦ ꯅꯣꯡꯒꯤ ꯁꯤꯡꯁꯦ ꯁꯤꯖꯤꯟꯅꯔꯛꯈꯤꯗꯕ
ꯑꯣ ꯅꯣꯏꯒꯤꯅꯦ ꯑꯃꯨꯛ ꯇꯣꯇꯤꯗꯨꯣ ꯆꯥꯡ ꯅꯥꯏꯅ ꯇꯥꯕꯒꯤꯅꯤꯗꯅꯀꯣ ꯑꯩꯈꯣꯏꯒꯤꯅꯅꯦ ꯑꯃꯨꯛ ꯇꯣꯇꯤꯁꯦ ꯑꯃꯨꯛ ꯇꯥꯅꯤ ꯑꯃꯨꯛ ꯇꯥꯔꯣꯏ ꯑꯩꯈꯣꯏꯒꯤ ꯆꯥꯡ ꯑꯃ ꯏꯅꯥꯏ ꯅꯥꯏꯗꯕꯗꯨ ꯑꯣꯏꯌꯦꯕ ꯇꯥꯔꯛꯑꯒꯁꯨ ꯑꯗꯨꯝ ꯑꯅꯩꯕ ꯃꯌꯥꯝ ꯇꯥꯔꯛꯑꯒ ꯃꯔꯛꯇ ꯑꯔꯨꯕ ꯈꯔ ꯇꯥꯔꯝꯃꯒ ꯑꯃꯨꯛ ꯂꯣꯏꯔꯛꯄꯗ ꯑꯃꯨꯛ ꯑꯅꯩꯃꯨꯛ ꯇꯥꯕ ꯁꯨꯃꯥꯏꯅ ꯇꯧꯋꯕ ꯇꯣꯇꯤ ꯃꯈꯨꯟꯗꯨꯗ ꯌꯥꯗ꯭ꯔꯤꯔꯥ ꯑꯀꯥꯏꯕ ꯀ꯭ꯔꯦꯛ ꯆꯠꯄ ꯌꯥꯎꯔꯤꯔꯥ ꯀꯩꯗꯧꯅꯣ ꯈꯣꯡꯕꯥꯟ ꯏꯁꯤꯡ ꯆꯪꯁꯤꯜꯂꯤꯔ ꯒ꯭ꯌꯥꯟ ꯇꯥꯗꯦꯕꯀꯣ ꯑꯗꯨꯗꯨꯅꯅꯦ ꯏꯁꯤꯡꯁꯦ ꯎ ꯑꯩꯈꯣꯏꯒꯤꯗꯤ ꯁ꯭ꯋꯥꯏꯗ ꯁꯨꯝ ꯇꯨꯂꯨ ꯀꯩꯀꯥꯁꯦ ꯑꯌꯥꯝꯕ ꯆꯤꯡꯉꯅꯕꯅꯤꯅꯀꯣ ꯑꯗꯨꯝ ꯑꯇꯥꯕ ꯈꯔꯅ ꯇꯥꯕ ꯇꯥꯗꯕ ꯈꯔꯅ ꯇꯥꯗꯕ ꯑꯗꯨꯃꯥꯏꯅ ꯇꯧꯕꯅꯤꯅ ꯑꯌꯥꯝꯕꯅ ꯑꯗꯨꯝ ꯏꯁꯤꯡꯁꯦ ꯂꯩꯔꯦ ꯉꯁꯤꯃꯛꯇꯁꯨ ꯏꯁꯤꯡ ꯂꯩꯔꯤꯅꯤ ꯉꯔꯥꯡꯗꯥꯥꯡ ꯉꯔꯥꯡꯗꯥꯥꯡꯖꯦ ꯏꯔꯨꯖꯅꯕ ꯏꯁꯤꯡ ꯂꯩꯇꯗꯅ ꯑꯩ ꯏꯔꯨꯖꯗ꯭ꯔꯕꯅꯤꯃꯤ ꯑꯗꯨ ꯆꯥꯛꯈꯨꯝꯗꯒꯤ ꯀꯟꯊꯣꯛꯑ ꯂꯨꯖꯕꯗꯨꯁꯨ ꯅꯨꯡꯉꯥꯏꯇꯗꯅꯀꯣ ꯑꯩꯅꯅꯦ ꯇꯣꯑꯒꯦꯗ ꯑꯗꯥ ꯐꯦꯟ ꯍꯨꯝꯃꯒ ꯏꯁꯥꯖꯦ ꯏꯪꯍꯜꯂꯒ ꯑꯗꯨꯃꯥꯏꯟ ꯇꯧꯔꯒ ꯐꯃꯨꯡ ꯆꯪꯉꯤꯅꯦꯕ ꯏꯁꯤꯡꯁꯤꯒꯤ ꯑꯋꯥꯕ ꯑꯃ ꯑꯣꯏꯔꯦꯕ ꯈꯪꯕ꯭ꯔꯥ ꯑꯗꯒꯤ ꯇꯦꯡꯀꯤꯗꯒꯤ ꯆꯤꯡꯈꯠꯄ ꯍꯥꯏꯕ ꯏꯁꯤꯡ ꯁꯤꯡꯗꯨꯁꯨ ꯑꯈꯣꯏꯅ ꯍꯥꯟꯅ ꯑꯔꯩꯕ ꯏꯁꯤꯡ ꯍꯥꯞꯈꯤꯕ ꯅꯠꯇꯕꯅꯤꯅꯀꯣ ꯇꯦꯡꯀꯤꯁꯤꯅ ꯑꯃꯨꯛ ꯅꯣꯡꯒꯤ ꯏꯁꯤꯡꯗꯣ ꯑꯈꯣꯏꯅ ꯊꯥꯖꯤꯟꯕꯅꯦꯕ ꯑꯗꯨ ꯑꯗꯨꯕꯨꯗꯤ ꯌꯥꯎꯕ ꯑꯩꯅ ꯑꯗꯨꯗꯒꯤ ꯑꯃꯨꯛ ꯆꯤꯡꯈꯠꯂꯒ ꯂꯨꯖꯕꯗꯨꯗꯤ ꯑꯃꯨꯛ ꯅꯨꯡꯉꯥꯏꯇꯦꯗꯅꯀꯣ ꯑꯗꯨꯗꯨꯒꯤ ꯑꯩꯅ ꯏꯔꯨꯖꯔꯔꯣꯏꯒꯦꯗ ꯃꯁꯦꯑꯅ ꯇꯧꯔ ꯉꯔꯥꯡ ꯂꯨꯖ ꯐꯖꯗ꯭ꯔꯦ ꯉꯁꯤꯕꯨꯗꯤ ꯏꯁꯤꯡꯗꯣ ꯉꯟꯇꯥꯅ ꯊꯥꯔꯕ ꯂꯥꯛꯑꯝꯃꯦ ꯉꯔꯥꯡꯗꯥꯡ ꯍꯥꯏꯒ꯭ꯔꯕꯅꯤꯅ ꯑꯗ ꯍꯧꯖꯤꯛ ꯃꯌꯥꯝ ꯑꯃ ꯃꯊꯪ ꯃꯊꯪ ꯃꯊꯪ ꯏꯔꯨꯖꯅꯔꯤ ꯑꯩꯁꯨ ꯃꯣꯏꯟꯒꯩ ꯂꯣꯏꯔꯒ ꯂꯨꯖꯒꯦꯅ ꯉꯥꯏꯔꯤꯅꯤ
ꯑꯣ ꯑꯗꯒꯤ ꯀꯩꯅꯣ ꯇꯧꯋꯦ ꯍꯧꯖꯤꯛꯀꯤ ꯅꯣꯏꯒꯤ ꯀꯦꯕꯥ ꯑ ꯇꯦꯡꯀꯤ ꯑꯅꯧꯕ ꯌꯨꯝꯒꯤ ꯆꯟꯕꯗꯨꯗ ꯏꯁꯤꯡ ꯍꯥꯞꯄꯦ ꯍꯥꯏꯗꯨ ꯀꯩꯅꯣ ꯇꯧꯕ꯭ꯔꯕ ꯑꯗꯨꯝ ꯍꯧꯖꯤꯛꯁꯦ ꯏꯁꯤꯡꯖꯦ ꯇꯪꯈꯥꯏꯃꯨꯛ ꯌꯥꯎꯔꯤꯔꯥ ꯊꯟꯅ ꯌꯥꯎꯕ꯭ꯔꯥ ꯀꯃꯥꯏ ꯇꯧꯒꯦ
ꯎꯝ ꯊꯟꯗꯤ ꯊꯟꯗ꯭ꯔꯦ ꯇꯪꯈꯥꯏꯃꯨꯛ ꯃꯌꯥꯗꯤ ꯌꯥꯎꯋꯦꯕꯀꯣ ꯑꯗꯣ ꯑꯩꯈꯣꯏꯅ ꯑ ꯌꯨꯝ ꯁꯥꯕꯒꯤ ꯉꯁꯥꯏꯒꯤ ꯑꯁ ꯑꯩꯈꯣꯏꯒꯤ ꯑ ꯕꯤꯂꯥꯝꯕꯇꯤ ꯂꯩꯉꯣꯏ ꯀꯩꯀꯥ ꯇꯣꯠꯄ ꯈꯣꯠꯄ ꯇꯧꯔꯛꯄꯗꯣ ꯑꯗꯨꯒꯨꯝꯕꯒꯤ ꯁꯤꯖꯤꯟꯅꯅꯕꯒꯤ ꯑꯣꯏꯅꯅꯦ ꯑ ꯑꯩꯈꯣꯏꯅ ꯇꯨꯂꯨ ꯇꯧꯔꯒ ꯆꯤꯡꯉ ꯆꯤꯡꯉꯒ ꯁꯤꯟꯇꯦꯛꯁꯇ ꯍꯥꯞꯄꯒ ꯑꯗꯨꯝ ꯊꯝꯕꯤꯔꯕ ꯑꯗ ꯊꯕꯛ ꯁꯨꯕꯒꯩꯒꯤ ꯃꯣꯏꯒꯤ ꯑꯗꯨꯗ ꯁꯤꯖꯤꯟꯅꯕꯒꯤꯗꯤ ꯀꯩꯁꯨ ꯀꯥꯏꯗꯦꯗꯅ ꯑꯗ ꯑꯩꯈꯣꯏꯅ ꯏꯔꯨꯖꯥ ꯃꯥꯏꯊꯖꯥꯕ ꯀꯩꯀꯥ ꯇꯧꯕꯗꯨꯗꯤ ꯍꯦꯛ ꯅꯨꯡꯉꯥꯏꯇꯦꯅ ꯑꯩꯈꯣꯏꯅ ꯁꯤꯖꯤꯟꯅꯗꯕꯅꯤꯅ ꯍꯥꯏꯕꯗꯤ ꯉꯁꯥꯏꯒꯤ ꯏꯁꯤꯡꯗꯣ ꯅꯣꯡꯒꯤ ꯏꯁꯤꯡꯅ ꯑꯌꯥꯝꯕ ꯑꯣꯏꯌꯦꯕ ꯑꯗꯨꯗꯤ ꯑꯗꯨ ꯐꯖ ꯅ ꯑꯃꯨꯛ ꯇꯤꯡꯊꯣꯛꯑꯀꯥꯟꯗ ꯑꯩꯈꯣꯏꯅ ꯑꯔꯩꯕ ꯏꯁꯤꯡꯗꯣ ꯇꯧꯔꯒ ꯎꯝ ꯇꯥꯇꯥ ꯒꯥꯔꯤꯗ ꯍꯥꯞꯄ ꯏꯁꯤꯡꯗꯣ ꯑꯗꯨꯒꯨꯝꯕꯗꯨꯃ ꯂꯩꯔꯀꯥꯟꯗ ꯄꯨꯜꯂꯞ ꯑꯣꯏꯅ ꯑꯝꯇ ꯍꯥꯞꯄꯒ ꯃꯈꯨꯝꯒ ꯐꯖꯅ ꯈꯨꯝꯃꯒ ꯇꯧꯔꯒ ꯇꯧꯔꯒꯗꯤ ꯑꯈꯣꯏꯗꯖꯨ ꯈꯔ ꯀꯣꯝꯒꯗꯕ ꯍꯥꯏꯅ ꯑꯗꯨꯝ ꯈꯟꯕ ꯑꯗꯨ ꯈꯟꯕꯗ ꯉꯥꯏꯔꯦ ꯃꯅꯨꯡꯗꯣ ꯑꯃꯨꯛ ꯑ ꯑꯍꯥꯟꯕꯒꯤ ꯁꯔꯨꯛ ꯑꯃꯨꯛꯇꯤ ꯇꯦꯡꯒ꯭ꯔꯕꯅꯦꯕꯀꯣ ꯑꯗꯣ ꯑꯃꯨꯛꯇꯪꯒ ꯇꯦꯡꯒꯤꯁꯤ ꯑꯗꯨꯝ ꯏꯃꯨꯡ ꯃꯅꯨꯡ ꯁꯤꯖꯤꯟꯅꯔꯛꯀꯗꯣꯏꯅꯤꯅ ꯈꯜꯂꯒ ꯑꯗꯨꯝ ꯂꯩꯔꯕ ꯑꯗꯨ ꯈꯟꯕꯗ ꯉꯥꯏꯔꯦ ꯇꯧꯕꯗꯨ ꯁꯨꯡꯉꯝ ꯉꯝꯗ꯭ꯔꯦ ꯍꯥꯏꯕ ꯊꯕꯛ ꯑꯣꯏꯅ ꯄꯥꯡꯊꯣꯛꯄꯗꯤ ꯂꯩꯕꯗꯨ ꯉꯝꯗꯕ ꯅꯠꯇꯕ ꯁꯦꯡꯕꯗꯣ ꯉꯝꯗ꯭ꯔꯦꯕ ꯉꯁꯥꯏ ꯃꯅꯨꯡꯗ ꯆꯪꯉꯥ ꯁꯦꯡꯉꯜ ꯁꯦꯡꯉꯛꯀꯗꯣꯏꯅꯤꯗꯅꯀꯣ ꯑꯗꯨꯗ ꯏ ꯏꯃꯨꯡꯒꯤ ꯊꯕꯛ ꯃꯌꯥꯝꯁꯤꯅ ꯆꯤꯟꯕꯅꯤꯅ ꯑꯗꯨꯗꯣ ꯑꯗꯣꯝꯗ ꯃꯇꯝꯗꯣ ꯀꯥꯏꯊꯣꯛꯄꯗꯣ ꯉꯝꯗ꯭ꯔꯕ ꯑꯗꯨꯝ ꯄꯥꯡꯊꯣꯛ ꯆꯥꯝꯃꯒ ꯂꯩꯕꯗꯣ ꯑꯣꯏꯔꯦ ꯍꯥꯏꯕ
ꯃꯅꯨꯡꯗ ꯑꯗꯨꯃꯥꯏꯅ ꯁꯥꯒꯤꯕ ꯇꯦꯡꯀꯤꯖꯦ ꯃꯝꯗꯤ ꯃꯝꯃꯝꯗꯣꯏꯅꯤꯀꯣ ꯀꯨꯝꯃ ꯌꯦꯡꯕ ꯃꯇꯝꯗ ꯑꯗꯣ ꯑ ꯍꯣꯏ ꯃꯥꯒꯤ ꯃꯥ ꯑꯈꯣꯏꯒꯤ ꯀꯩꯅꯣꯗꯣ ꯎꯝ ꯃꯥꯒꯤ ꯂꯨꯕꯒꯤ ꯆꯥꯡꯖꯦ ꯑꯩꯈꯣꯏꯒꯤ ꯃꯤꯒꯤ ꯃꯔꯦꯛ ꯍꯥꯏꯇꯥꯔꯦ ꯑꯩꯈꯣꯏ ꯐꯨꯠ ꯃꯉꯥꯒꯨꯝꯕ ꯇꯔꯨꯛꯀꯨꯝꯕ ꯂꯨꯕ꯭ꯔꯥ ꯀꯃꯥꯏꯟ ꯇꯧꯒꯦ ꯍꯦꯟꯕ꯭ꯔꯣ
ꯑꯥ ꯐꯨꯠ ꯃꯉꯥ ꯐꯨꯠ ꯃꯉꯥ ꯈꯤꯇꯪ ꯍꯦꯟꯅꯤꯗ ꯐꯨꯠ ꯃꯉꯥ ꯍꯦꯟꯅꯤꯗ ꯑꯦ ꯐꯨꯠ ꯃꯉꯥꯗꯤ ꯍꯦꯟꯅꯤ ꯀꯩꯅꯣꯍꯦ ꯃꯤ ꯑꯃ ꯂꯦꯞꯄꯗ ꯑ ꯀꯣꯛ ꯇꯃꯥ ꯑꯃ ꯂꯦꯝꯃꯤꯗꯨꯕꯨ ꯀꯥꯏꯗꯩꯅꯣ ꯐꯨꯠ ꯇꯔꯦꯠ ꯅꯤꯄꯥꯥꯟ ꯑꯝ ꯃꯌꯥ ꯍꯦꯟꯅ ꯍꯦꯜꯂꯝꯒꯅꯤ ꯑꯗꯨꯃꯥꯏꯟ ꯂꯩꯔꯝꯒꯅꯤ ꯐꯨꯠ ꯇꯔꯦꯠꯀꯨꯝꯕ ꯂꯩꯔꯝꯒꯗ꯭ꯔꯥ ꯇꯔꯦꯠ ꯅꯤꯄꯥꯜ ꯑꯗꯨꯃꯥꯏꯟ ꯂꯩꯔꯝꯗꯧ ꯃꯥꯜꯂꯤ ꯍꯥꯏꯕꯗꯤ ꯃꯤ ꯑꯃ ꯂꯦꯞꯄꯗ ꯂꯦꯝꯃꯤꯕ ꯃꯤ ꯑꯃꯖꯦ ꯐꯨꯠ ꯃꯉꯥꯒ ꯑꯗꯨꯝ ꯋꯥꯡꯉꯥꯕꯗ ꯐꯨꯠ ꯇꯔꯨꯛ ꯑꯋꯥꯏꯗ ꯐꯨꯠ ꯇꯔꯨꯛꯀꯥ ꯏꯟꯆꯤ ꯈꯔ ꯑꯗꯨꯝ ꯂꯩꯗꯣꯏꯅꯤꯗꯅ ꯀꯥ ꯍꯦꯟꯅ ꯋꯥꯡꯉꯒꯁꯨ ꯑꯗꯨꯗꯨꯅ ꯐꯨꯠ ꯃꯉꯥ ꯃꯈꯥꯏ ꯐꯨꯠ ꯃꯉꯥ ꯏꯟꯆꯤ ꯇꯔꯦꯠ ꯅꯤꯄꯥꯟ ꯀꯥꯏꯖꯤꯗꯤ ꯑꯗꯨꯝ ꯃꯌꯥꯝ ꯑꯗꯨꯝ ꯆꯥꯡꯆꯠꯇ ꯂꯩꯅꯕꯃꯛ ꯉꯥꯛꯇꯅꯦꯕ ꯑꯗꯨꯗꯨꯅ ꯑꯗꯨꯃꯥꯏꯅ ꯄꯣꯠ ꯐꯨꯠ ꯃꯗꯨꯕꯨ ꯑꯩ ꯐꯨꯠ ꯅꯤꯄꯥꯟꯒ ꯋꯥꯡꯉꯒꯗ꯭ꯔꯥ ꯑꯗꯨꯃꯥꯏꯅ ꯈꯜꯂꯦ ꯐꯨꯠ ꯅꯤꯄꯥꯥꯟ ꯑꯗꯨꯃꯥꯏꯅ ꯋꯥꯡꯉꯝꯗꯧ ꯃꯥꯜꯂꯦ
ꯑꯗꯨ ꯇꯦꯡꯀꯤ ꯍꯥꯞꯄꯤꯗꯣ ꯑꯃꯔꯣꯝꯗꯤ ꯌꯥꯝ ꯐꯩꯌꯦ ꯍꯥꯏꯕꯗꯤ ꯄꯨꯈ꯭ꯔꯤ ꯀꯩꯀꯩꯁ ꯂꯣꯏ ꯐꯟꯖꯟꯅꯈ꯭ꯔꯕꯅꯤꯅꯀꯣ ꯑꯗꯨ ꯍꯥ ꯍꯧꯕꯁꯤꯗꯤ ꯌꯥꯝꯅ ꯐꯔꯦ ꯑꯗꯨꯒ ꯍꯥꯄꯧꯗꯕꯤ ꯑꯗꯒꯤ ꯑꯩꯈꯣꯏꯅ ꯂꯩꯔꯒ ꯁꯤꯖꯤꯟꯅꯕ ꯂꯩꯔꯒꯅꯦ ꯍꯦꯛ ꯐꯔꯛ ꯇꯥꯔꯛꯄ ꯇꯣꯇꯤꯁꯨ ꯆꯥꯡ ꯅꯥꯏꯕꯗꯤ ꯅꯥꯏꯗꯕ ꯑꯣꯏꯇꯥꯥꯔꯗꯤ ꯑꯁ ꯏꯁꯤꯡꯁꯦ ꯌꯥꯝ ꯋꯥꯗꯣꯏ ꯏꯁꯤꯡ ꯂꯩꯇꯕꯁꯦ ꯑꯩꯗꯤ ꯈꯪꯗꯦ ꯆꯥꯐꯝ ꯊꯛꯐꯝ ꯑꯣꯏꯔꯁꯨ ꯑꯗꯨꯗ ꯑꯅꯦ ꯑ ꯁꯨꯝ ꯏꯔꯨꯖ ꯃꯩꯊꯖ ꯐꯤꯔꯣꯅ ꯏꯁꯥ ꯄꯨꯟ ꯐꯟꯕꯗꯧ ꯇꯧꯕꯅꯦ ꯏꯁꯤꯡꯒ ꯃꯔꯥꯡ ꯀꯥꯏꯗꯕ ꯃꯩꯒ ꯂꯩꯇꯕꯁꯦ
ꯑꯗꯨꯅꯦ ꯃꯩ ꯏꯁꯤꯡ ꯅꯨꯡꯁꯤꯠ ꯃꯔꯨꯏꯌꯦꯅ ꯍꯥꯏꯗꯗꯤ ꯑꯗꯨꯅ ꯏꯁꯤꯡ ꯌꯥꯎꯗꯕ ꯌꯥꯄ ꯅꯠꯇꯦ ꯍꯤꯡꯕꯗ ꯑꯗꯨ ꯏꯁꯤꯡꯁꯦ ꯍꯦꯛ ꯂꯩꯇꯕꯗꯅꯦ ꯏꯁꯥꯥꯁꯦ ꯈꯪꯗꯦ ꯍꯤꯡꯗꯧ ꯃꯥꯟꯗꯕꯗꯨ ꯑꯣꯏꯕꯗ ꯑꯗꯨ ꯑꯣꯏ ꯍꯥꯏꯕ ꯑ ꯉꯔꯥꯡꯁꯦ ꯑꯩꯁꯦ ꯑꯩ ꯐꯅ ꯀꯨꯏꯅ ꯑꯩ ꯐꯦꯟ ꯍꯨꯝꯃꯒ ꯑꯩ ꯈꯥꯡꯉꯤ ꯀꯩꯅꯣ ꯏꯁꯥꯁꯦ ꯑꯩꯈꯣꯏꯒꯤ ꯐꯃꯨꯡ ꯀꯥꯈꯠꯇ꯭ꯔꯤꯉꯩꯗ ꯍꯥꯟꯅ ꯂꯣꯏ ꯏꯪꯊꯍꯜꯂꯤꯅꯦꯕ ꯍꯥꯏꯕꯗꯤ ꯆꯠꯞ ꯆꯠꯅvꯞ ꯅꯞꯄꯒ ꯏ ꯐꯃꯒꯥꯈꯠꯄꯗ ꯏꯁꯥꯒꯤ ꯑꯣꯏꯅ ꯍꯩꯅꯗꯦꯕ ꯑꯗꯨꯗꯨꯅ ꯏꯁꯥꯁꯤꯗ ꯏꯨꯖꯍꯧꯗ꯭ꯔꯦ ꯍꯥꯏꯕꯒꯤ ꯅꯨꯡꯉꯥꯏꯇꯕ ꯑꯃ ꯑꯗꯨꯝ ꯅꯨꯡꯅꯥꯡꯅ ꯂꯩꯕꯗꯨꯣ ꯑꯣꯏ ꯍꯥꯏꯕ ꯈꯪꯕ꯭ꯔꯥ ꯑꯗꯣ ꯑꯩꯅ ꯐꯔꯦꯗꯪ ꯍꯌꯦꯡ ꯂꯩꯇ꯭ꯔꯕꯁꯤꯕꯨ ꯍꯌꯦꯡ ꯑꯌꯨꯛ ꯉꯟꯇꯥ ꯂꯨꯔꯒꯦꯅ ꯑꯗꯨꯃꯥꯏꯅ ꯇꯧꯔꯒ ꯍꯧꯖꯤꯛ ꯃꯣꯏ ꯃꯌꯥꯝ ꯃꯔꯤ ꯃꯔꯤ ꯂꯨꯅꯔꯤ ꯑꯗꯨ ꯑꯩ ꯉꯥꯏꯔꯤꯅꯤ ꯑꯩꯅ ꯀꯣꯟꯅ ꯂꯨꯔꯒꯦ ꯌꯥꯜꯂꯨꯅ
ꯇꯩ ꯀꯩꯅꯣꯁꯨꯣ ꯑ ꯑꯗꯨꯗꯤ ꯄꯨꯂꯞ ꯍꯤꯡꯒꯣꯜ ꯅꯨꯡꯒꯤ ꯑꯣꯏꯕꯅꯤꯅ ꯌꯨꯝ ꯄꯨꯜꯂꯞ ꯌꯥꯎꯗꯣꯏ ꯌꯥꯎꯒꯗꯤꯌꯦ
ꯄꯨꯜꯂꯞꯅꯤ ꯂꯣꯏꯅ ꯑꯗꯨꯅꯤ ꯑꯩꯈꯣꯏꯗꯥ ꯑꯩꯉꯣꯟꯗ ꯍꯧꯖꯤꯛ ꯂꯧꯔꯝꯃꯤꯗꯣ ꯅꯣꯏ ꯀꯅꯥꯇ ꯂꯣꯏꯁꯟꯅꯗ꯭ꯔꯤꯁꯦ ꯀꯔꯤ ꯇꯧꯔꯒꯦ ꯅꯣꯏ ꯄꯣꯅ ꯉꯥꯏꯍꯥꯛ ꯂꯩꯔꯗꯤ ꯀꯩꯅꯣ ꯇꯧꯔꯛꯑꯅꯤ ꯂꯥꯏꯒꯤ ꯊꯧꯔꯝ ꯀꯩꯀꯥ ꯇꯧꯅꯔꯛꯑꯅꯤꯅ ꯍꯥꯏ ꯑ ꯅꯪꯉꯤꯗ ꯄꯨꯡ ꯃꯥꯄꯜ ꯑꯗꯨꯋꯥꯏꯗ ꯀꯩꯅꯣ ꯇꯧꯔꯗꯤ ꯆꯞ ꯆꯥꯅ ꯅꯪꯉꯤꯗꯅ ꯑꯩꯅ ꯍꯥꯏꯕ ꯑꯗꯨꯐꯧ ꯊꯦꯡꯋꯥꯜꯂꯦ ꯑꯩꯉꯣꯟꯗ ꯉꯥꯡꯉꯝꯃꯤꯅꯁꯨ
ꯃꯤꯗꯤ ꯌꯥꯝꯗꯤ ꯌꯥꯝꯃꯅꯤꯨ ꯅꯣꯏ ꯍꯤꯡꯒꯣꯜꯣꯝꯒꯤ ꯄꯨꯟꯅ ꯑꯄꯟꯕ ꯁꯨꯝ ꯆꯥꯎꯔꯥꯛꯄ ꯃꯐꯝꯗ ꯃꯤ ꯀꯌꯥꯃꯨꯛꯇꯤ ꯁꯣꯏꯨꯔꯝꯒꯅꯤ
ꯑꯩꯈꯣꯏꯒꯤ ꯍꯤꯡꯒꯣꯜ ꯅꯨꯡ ꯅꯠꯇꯦ ꯑꯩꯈꯣꯏꯒꯤ ꯁꯥꯒꯩꯒꯤ ꯑꯣꯏꯅꯅꯦ ꯈꯣꯏ ꯌꯥꯡꯈꯩ ꯑꯣꯡꯀꯦ ꯑꯩꯈꯣꯏ ꯍꯨꯝꯗ꯭ꯔꯥ ꯃꯌꯥꯗꯤ ꯑꯗꯨꯝ ꯂꯩꯔꯦ ꯑꯩꯈꯣꯏ ꯁꯥꯒꯩꯒꯤ ꯑꯣꯏꯅ ꯑꯗꯨꯃꯥꯏꯅ ꯂꯩꯔꯦꯕ ꯑꯗꯩ ꯃꯔꯤ ꯃꯇꯥ ꯀꯩꯀꯥ ꯊꯥꯔꯒꯗꯤ ꯑꯗꯨꯝ ꯃꯤ ꯆꯥꯝꯃꯗꯤ ꯑꯗꯨꯝ ꯁꯨꯔꯅꯤ ꯑꯗꯒꯤ ꯑꯇꯣꯞ ꯑꯇꯣꯞꯄ ꯑꯩꯈꯣꯏꯒꯤ ꯂꯩꯀꯥꯏꯒꯤ ꯑꯍꯜ ꯂꯃꯟ ꯀꯔꯤ ꯀꯔꯥꯁꯨ ꯈꯔ ꯍꯥꯏꯗꯕ ꯌꯥꯗꯦꯗꯅ ꯑꯗꯨ ꯃꯌꯥꯝ ꯍꯥꯏꯔꯛꯄꯗꯗꯤ ꯑꯁ ꯌꯥꯝ ꯌꯥꯝꯗꯣꯏꯅꯤꯕ ꯌꯥꯝ ꯌꯥꯝꯃꯦꯕ ꯈꯝꯕ꯭ꯔꯥ ꯍꯟꯗꯛꯀꯤ ꯁꯣꯔꯥꯛꯠꯀꯤ ꯃꯤꯌꯥꯝꯕꯗꯧꯅꯛ ꯂꯩꯕ ꯑꯩꯈꯣꯏꯒꯤ ꯍꯧꯖꯤꯛꯀꯥꯟꯗꯤ ꯁꯣꯔꯥꯠꯁꯦ ꯀꯨꯏꯅ ꯐꯝꯅꯗꯦꯗꯅ ꯒꯨꯝꯕ ꯑꯣꯏꯕꯒꯤ ꯐꯕꯩ ꯋꯥꯅꯦꯕ ꯑꯗꯨꯒ ꯐꯝꯅꯗꯅ ꯂꯩꯕ ꯄꯣꯠ ꯑꯣꯏꯇꯥꯔꯗꯤ ꯑꯁ ꯀꯔꯥꯏꯗꯩꯅꯣ ꯄꯥꯊꯣꯛꯅꯤ ꯃꯤ ꯆꯠꯃꯟꯗꯅꯅꯦ ꯀꯩꯅꯣ ꯑꯩꯈꯣꯏꯒꯤ ꯎ ꯇ꯭ꯔꯥꯐꯤꯛꯇꯨ ꯅꯦꯛꯛꯑꯒꯅꯦ ꯑꯩꯈꯣꯏꯒꯤ ꯒꯥꯔꯤ ꯊꯝꯐꯝ ꯀꯩꯀꯥꯗꯨ ꯁꯦꯝꯃꯜꯂꯅꯤꯩꯅꯤ ꯃꯤꯁꯤꯗ ꯄꯥꯊꯣꯛꯇꯅ ꯍꯥꯟꯅ ꯑꯩꯈꯣꯏꯅ ꯑꯗꯨꯗꯣ ꯍꯥꯟꯅ ꯃꯥꯡꯖꯧꯅꯅ ꯃꯣꯏꯁꯦ ꯅꯦꯛꯈ꯭ꯔꯕꯅꯦꯕ ꯍꯌꯦꯡꯗꯨꯣ ꯁꯨꯃꯥꯏꯅ ꯁꯣꯔꯥ ꯇꯥꯕꯅꯦ ꯁꯨꯃꯥꯏꯅ ꯂꯥꯛꯄꯤꯌꯨ ꯈꯣꯠꯄꯤꯌꯨꯅꯅ ꯑꯩꯈꯣꯏꯅ ꯆꯦ ꯊꯥꯔꯦꯗꯅꯀꯣ ꯑꯗꯨ ꯑꯗꯨꯃꯥꯏ ꯇꯧꯔꯅꯤ ꯅꯤꯏꯅꯦꯕ ꯑꯗꯨꯗꯨꯒ ꯐꯤꯛꯁꯅ ꯂꯥꯛꯑꯒ ꯂꯣꯏ ꯁꯦꯟꯅꯔꯤꯅꯤ ꯒꯥꯔꯤ ꯃꯌꯥꯝꯗꯣ ꯀꯥꯏꯗꯒꯤ ꯃꯤ ꯈꯨꯌꯥꯝꯗ ꯑꯔꯣꯏꯕꯤꯅꯤ ꯃꯤ
ꯎꯝ ꯑꯗꯨꯅꯤ ꯃꯤ ꯌꯥꯝꯗꯤ ꯑꯗꯨ ꯌꯥꯝꯗꯤ ꯌꯥꯝꯃꯅꯤ ꯀꯩꯅꯣꯗꯣ ꯍꯧꯖꯤꯛꯀꯤ ꯑꯗꯨꯒꯤ ꯍꯧꯖꯤꯛꯀꯤ ꯑꯗꯨ ꯌꯨꯝꯗꯨꯒꯤ ꯉꯁꯤ ꯎꯁꯣꯞ ꯐꯨꯛ ꯊꯣꯛꯏꯁꯦ ꯀꯩꯅꯣꯗꯣ ꯑꯣꯏꯗꯣꯏꯔꯥ ꯎꯝ ꯑꯣ ꯀꯩꯅꯣꯅꯤꯀꯣ ꯂꯩꯇ꯭ꯔꯤꯖꯦ ꯑꯃ ꯅꯨꯄꯤ ꯑꯣꯏꯗꯣꯏꯅꯤꯀꯣ ꯑꯍꯟ
ꯑꯥ ꯅꯨꯄꯤ ꯏꯇꯩꯃ ꯑꯍꯟꯅꯦ ꯑꯗꯨꯗꯨꯅ ꯑꯈꯣꯏꯒꯤ ꯂꯩꯥꯔꯛ ꯍꯦꯛ ꯆꯪꯉꯛꯄꯒꯤ ꯈ꯭ꯋꯥꯏ ꯑꯍꯥꯟꯕꯒꯤ ꯌꯨꯝꯗꯣ ꯍꯟꯗꯛ ꯅꯧꯅ ꯁꯥꯕ ꯑꯃ ꯂꯣꯏꯕꯗꯣ ꯅꯧꯅ ꯁꯥꯕ ꯍꯥꯏꯁꯦ ꯃꯣꯏꯗꯤ ꯆꯍꯤ ꯑꯅꯤꯃꯨꯛꯇꯤ ꯐꯥꯔꯦ ꯂꯣꯏꯕ ꯑꯗꯨꯒ ꯑꯩꯈꯣꯏ ꯃꯊꯪ ꯃꯊꯪꯅꯤ ꯑꯩꯈꯣꯏ ꯍꯧꯖꯤꯛ ꯁꯥꯟꯅꯔꯤꯁꯦ ꯗꯥ ꯑꯍꯟꯒꯤ ꯑꯃꯨꯛ ꯁꯥꯡꯈ꯭ꯔꯦꯗꯅ ꯃꯥꯒꯤ ꯗꯥꯗꯥ ꯌꯥꯏꯃꯒꯤ ꯑꯃꯨꯛ ꯂꯣꯏꯁꯜꯂꯦ ꯃꯥꯒꯤ ꯆꯪꯗꯤ ꯆꯪꯈ꯭ꯔꯦ ꯑꯗꯨꯒ ꯃꯥꯏ ꯃꯊꯛ ꯑꯃꯨꯛ ꯍꯥꯞꯅꯕ ꯇꯧꯔꯤꯕ ꯃꯥꯒꯤꯁꯨ ꯑꯗꯨꯃꯥꯏꯅ ꯃꯊꯪ ꯃꯊꯪ ꯃꯊꯪꯗ ꯁꯥꯟꯅꯔꯛꯏꯁꯦ ꯑꯗꯨꯗꯨꯅꯅꯦ ꯃꯣꯏꯒꯤꯅ ꯑꯃꯨꯛ ꯑꯁꯨꯝ ꯅꯥꯀꯟꯗ ꯍꯣꯡꯇꯣꯛꯑ ꯂꯩꯈꯤꯕꯅꯤꯅ ꯑꯃꯨꯛ ꯖꯒꯥꯗꯣ ꯌꯥꯝ ꯆꯥꯎꯕ ꯍꯥꯏꯇꯥꯔꯦ ꯑꯩꯈꯣꯏ ꯁꯣꯝꯗ ꯂꯩꯍꯧꯔꯤꯁꯤꯅ ꯑꯃꯛ ꯖꯒꯥꯁꯦ ꯑꯃ ꯄꯤꯛꯑꯦꯕ ꯑꯗꯨꯅꯤ ꯇꯧꯔꯤꯁꯦ ꯅ ꯊꯧꯗꯣꯛ ꯊꯣꯛꯄꯒꯤꯗꯤ ꯅꯨꯡꯉꯥꯏꯌꯦ ꯖꯒꯥ ꯑꯆꯧꯕ ꯑꯃ ꯂꯩꯍꯧꯕꯅꯤꯗ
ꯅꯨꯡꯉꯥꯏꯌꯦ ꯑꯗꯨꯕꯨꯗꯤ ꯑꯗꯣ ꯑꯩꯗꯤ ꯀꯩꯅꯣ ꯇꯧꯋꯤ ꯍꯧꯖꯤꯛꯀꯤ ꯅꯣꯏꯒꯤ ꯂꯪꯕꯝ ꯆꯪꯕꯤ ꯑꯥ ꯂꯝꯕꯤ ꯃꯆꯤꯟꯗ ꯂꯩ ꯗꯨꯏ ꯌꯨꯝꯗ ꯑꯗꯨꯏ ꯀꯩꯅꯣꯗꯣ ꯀꯩꯅꯣꯗꯨꯏ ꯍꯧꯖꯤꯛꯀꯤ ꯏꯌꯥꯝꯕ ꯑꯍꯟ ꯑꯣꯏꯗꯣꯏꯗꯣꯏ ꯐꯖꯅ ꯈꯪꯗꯦ ꯍꯥꯏꯕ ꯃꯁꯛ
ꯑꯣ ꯃꯥꯗꯣ ꯃꯄꯥꯟ ꯁꯨꯡꯊꯣꯛ ꯊꯣꯛꯇꯕꯅꯤ ꯑꯗꯩ ꯑꯩꯈꯣꯏꯒꯤ ꯌꯨꯝꯗꯨꯁꯨ ꯃꯤ ꯌꯥꯝ ꯂꯩꯇꯕꯅꯤꯅꯅꯦ ꯎꯝ ꯃꯆꯥꯅꯨꯄꯤꯗꯨꯁꯨ ꯃꯄꯥꯟꯂꯣꯝꯗ ꯅꯔꯁ ꯑꯣꯏꯔ ꯂꯩꯕꯅꯦꯕꯀꯣ ꯑꯗꯒꯤ ꯃꯆꯥꯅꯨꯄꯤ ꯑꯃꯅ ꯑꯗꯨꯝ ꯑ ꯊꯕꯛ ꯑꯗꯨꯝ ꯀꯥꯕ ꯆꯠꯄꯒꯤ ꯑꯗꯨꯝ ꯐꯪꯗꯕ ꯑꯗꯒꯤ ꯃꯧꯁꯨ ꯊꯕꯛ ꯇꯧꯋꯤꯕꯀꯣ ꯃꯧꯁꯨ ꯊꯕꯛ ꯆꯠꯄ ꯑꯗꯩ ꯑꯗꯒꯤ ꯑꯩꯈꯣꯏꯗꯥꯏꯃꯆꯥ ꯅꯨꯄꯥ ꯃꯇꯣꯝꯗꯅꯦ ꯃꯥꯁꯨ ꯊꯕꯛ ꯇꯧꯋꯦꯕ ꯑꯗꯨ ꯃꯥꯁꯨ ꯑꯗꯨꯝ ꯊꯕꯛ ꯆꯠꯄ ꯑꯗꯨꯗꯨꯒꯤ ꯌꯨꯝꯗꯣ ꯀꯅꯥꯝ ꯂꯩꯇꯕꯅꯦ ꯃꯥ ꯃꯇꯣꯝꯇꯅ ꯁꯪꯕꯅꯤꯅꯅꯦ ꯃꯄꯥꯟ ꯁꯨꯊꯣꯛ ꯊꯣꯛꯇꯕꯅꯦꯕ ꯑꯗꯨꯒꯤꯅꯦꯕ ꯍꯣ ꯐꯔꯦ ꯑꯗꯨ ꯑꯩ ꯊꯝꯒꯦꯀꯣ
ꯍꯣꯏ ꯍꯣꯏ ꯊꯝꯃꯣ ꯊꯝ